ꯀꯩꯅꯣ
ꯇꯥꯕ꯭ꯔꯣ
ꯇꯥꯥꯏꯦ ꯇꯥꯏꯦ ꯅꯪꯗꯤ ꯇꯥꯗ꯭ꯔꯕꯣ
ꯇꯥꯏꯌꯦ ꯇꯥꯏꯌꯦ
ꯆꯥꯛ ꯊꯥꯗꯠꯇ꯭ꯔꯣ
ꯍꯧꯖꯤꯛꯁꯦ ꯑꯩꯁꯦ ꯊꯕꯛ ꯃꯐꯝꯗ ꯑꯗꯨꯝ ꯂꯥꯏꯔꯕꯨꯣ ꯀꯔ ꯂꯆꯦ ꯀꯪꯦ ꯇ꯭ꯔ ꯇ꯭ꯔꯛ ꯇ꯭ꯔꯛ ꯅꯦꯔ ꯆ ꯌꯥ ꯆꯅꯦ ꯍꯥ
ꯃꯈꯣꯟ ꯇꯥꯕ꯭ꯔꯣ ꯑꯩꯒꯤ ꯃꯈꯣꯟ ꯇꯥꯕ꯭ꯔꯣ
ꯍꯣꯏ ꯅꯦꯠꯋꯥꯛ ꯈꯔꯗꯤ ꯅꯨꯡꯉꯥꯏꯇꯦ ꯅꯪꯒꯤꯕ ꯐꯝꯅ
ꯇꯥꯔꯕ꯭ꯔꯣ
ꯗꯤ ꯇꯥꯏ ꯍꯣꯏ
ꯀꯔꯤ ꯇꯧꯕ꯭ꯔꯣ ꯊꯕꯛ ꯃꯐꯝꯗ ꯇꯣꯄꯒ ꯇꯝꯃꯤ
ꯍꯥ
ꯆꯥꯛꯆꯥ ꯇꯣꯛꯄꯒ ꯇꯨꯝꯃꯤꯌꯦ
ꯑꯣ ꯑꯗꯨꯕꯨꯗꯤ ꯌꯥꯝ ꯅꯨꯡꯉꯥꯏꯗ ꯅꯟꯖ ꯀꯁ ꯆꯦ ꯆ ꯆ ꯂꯣꯏꯔꯒꯗ
ꯑꯩꯈꯣꯏ ꯏꯁ ꯀꯅꯥꯅ ꯍꯥꯏꯔꯤꯕ ꯑꯩ ꯀꯩꯁꯨꯗꯦꯅ ꯌꯦꯦꯟ ꯐꯪꯉꯦ
ꯑ ꯍꯧꯖꯤꯛ ꯍꯥꯏꯔꯤꯕꯗꯤ ꯑꯣ ꯌꯦꯟ ꯊꯣꯡꯕꯗꯤ ꯐꯖꯅ ꯆꯥꯔꯝꯒꯅꯤꯍꯦ
ꯆꯥꯗꯦ ꯑꯩ ꯀꯩꯁꯨ ꯌꯦꯟ ꯄꯥꯝꯗꯦ ꯑꯩꯗꯤ
ꯑꯗꯨꯗꯤ ꯀꯔꯤ ꯄꯥꯝꯒ
ꯎꯝ ꯑꯩꯅ ꯄꯥꯝꯕꯁꯦ ꯑꯣꯁꯥ ꯄꯥꯝꯃꯦ
ꯃꯦꯕꯥꯅꯤꯁꯨ ꯑꯣꯁ ꯄꯥꯝ ꯄꯥꯃꯦ ꯌꯥꯝ ꯁꯥꯍꯟꯕ ꯉꯝꯗꯅ ꯑꯅꯤ ꯗꯣ ꯍꯥꯛꯅꯦ
ꯃꯈꯣꯟꯗꯣ ꯌꯥꯝ ꯂꯥꯞꯅ ꯇꯥꯏꯌꯦ ꯀꯔꯤꯒꯤ꯭ꯔꯣ
ꯍꯧꯖꯤꯛꯇꯤ
ꯍꯣꯏ ꯌꯥꯔꯦ ꯌꯥꯔꯦ ꯁꯤꯕꯨꯗꯤ
ꯑꯩꯒꯤ ꯐꯣꯣꯟ ꯑꯩꯒꯤ ꯐꯣꯟ ꯃꯈꯥ ꯁꯥꯥꯕꯒꯤ ꯑꯣꯏꯔꯝ ꯑꯩꯒꯤ ꯐꯣꯟꯁꯨ ꯌꯥꯝ ꯂꯦꯛ ꯇꯧꯕꯒꯤ ꯐꯣꯟ
ꯑꯗꯨꯝ ꯊꯕꯛ ꯃꯐꯝꯗ ꯑꯗꯨꯝ ꯐꯝꯃꯒ ꯂꯩꯌꯦ ꯀꯔꯤꯁꯨ ꯇꯧꯗꯦ ꯈꯤꯇꯪꯕꯨ ꯅꯨꯡꯁꯤ ꯋꯥꯔꯤ ꯁꯥꯁꯤꯔꯥ ꯑꯗꯨꯝ ꯀꯟꯅ ꯀꯗꯥ
ꯊꯕꯛ ꯇꯧꯗꯅ ꯃꯇꯝ ꯅꯦꯜꯂ ꯆꯂꯒ ꯂꯩꯕ ꯃꯥꯗ
ꯍꯣꯏ ꯊꯕꯛꯁꯨ ꯂꯩꯇꯦ ꯑꯗꯨꯝ ꯅꯪ ꯅꯪꯒꯤ ꯐꯣꯟ ꯉꯥꯏꯔꯒ ꯑꯗꯨꯝ ꯅꯪꯒꯤ ꯋꯥꯈꯜꯗ ꯑꯗꯨꯝ ꯂꯩꯔꯒ ꯑꯗꯨꯝ ꯉꯥꯏꯕꯅꯤꯅ
ꯅꯣꯏꯗꯤ ꯏꯃꯥ ꯏꯄꯥꯗꯤ ꯊꯕꯛ ꯆꯠꯈ꯭ꯔꯕꯣ
ꯌꯥꯝ ꯌꯥꯝ ꯃꯥꯜꯂꯦ ꯅꯨꯡꯁꯤꯗꯥ ꯂꯩꯑꯦ ꯃꯣꯏꯁꯨ ꯏꯄꯄꯥꯏ ꯂꯩꯌꯦ ꯏꯄꯥꯀꯤ ꯊꯕꯛ ꯍꯜꯂꯛꯇ ꯉꯥꯏꯒꯦ
ꯑꯣ ꯅꯪꯒꯤ ꯀꯟꯗꯣꯜ ꯇꯥꯕꯠꯇ ꯎꯝ ꯅꯒꯤ ꯀꯔꯤꯅꯥ ꯑꯃ ꯀꯔꯤ ꯍꯥꯏꯁꯤꯔꯦ ꯑꯗꯨꯝ ꯐꯤꯂꯝ ꯀꯥꯏꯕ ꯆꯞ ꯃꯥꯟꯅꯏꯗ ꯃꯈꯣꯟꯁꯦ ꯌꯥꯝ ꯅꯨꯡꯁꯤꯗ ꯑꯩꯁꯦ ꯅꯪꯒꯤ ꯃꯈꯣꯟꯁꯦ
ꯎꯝ
ꯍ
ꯑꯩꯒꯤ ꯃꯈꯣꯟꯁꯦ ꯌꯥꯝ ꯅꯨꯡꯁꯤꯕ
ꯍꯣꯏ ꯑꯩ
ꯌꯥ ꯑꯗꯨꯗꯤ ꯑꯩꯒꯤ ꯑꯗꯨꯗꯤ ꯑꯩꯒꯤ ꯈꯣꯟꯗꯣ ꯌꯥ ꯄ꯭ꯔꯣꯠ
ꯆꯥꯛ ꯃꯅꯥꯕ ꯂꯥꯏꯕ ꯊꯨꯡꯉꯅ ꯑꯗꯨꯝ ꯌꯥꯝ ꯇꯥꯕ ꯅꯨꯡꯉꯥꯏꯕ ꯇꯥꯕ ꯃꯇꯝꯗ ꯌꯥꯝ ꯅꯨꯡꯁꯤꯕꯔꯃꯦ ꯅꯪꯒꯤꯗꯤ
ꯎꯝ ꯈꯣꯏꯊꯨꯝꯅꯕꯔꯥ ꯅꯠꯇ꯭ꯔꯒ ꯈꯣꯏꯌꯥꯛꯅꯕꯔꯣ
ꯑꯩ ꯅꯪꯅ ꯍꯥꯏꯕꯁ ꯩ ꯇꯥꯔꯦ ꯌꯥꯝ ꯎꯝ ꯇꯥꯕ ꯃꯇꯝꯗ ꯑꯗꯨꯝ ꯀꯔꯤꯅ
ꯑꯩꯒꯤ ꯈꯣꯟꯗꯣ ꯈꯣꯏꯊꯨꯝꯅꯕ ꯍꯥꯏꯕꯗꯤ ꯑꯩꯒꯤ ꯈꯣꯟꯗꯣ ꯇꯥꯕꯗꯅꯨꯡ ꯅꯨꯡꯉꯥꯏꯕ ꯅꯨꯡꯁꯤꯕ ꯈꯣꯂꯥ ꯅꯠꯇ꯭ꯔꯒ ꯈꯣꯏꯌꯥꯕ꯭ꯔꯥ ꯍꯥꯏꯕ ꯗꯤ ꯌꯥꯝꯅ ꯇꯥꯗ ꯑꯉꯥꯡ ꯑ ꯉꯅꯥꯀꯣꯡꯗ ꯉꯪꯕ ꯈꯣꯏ ꯍꯥꯡꯕꯅꯦ
ꯉꯥꯡꯕ ꯈꯣꯟ ꯅꯠꯇꯦ ꯌꯥꯝ ꯇꯥꯕ ꯃꯇꯝꯗ ꯌꯥꯝ ꯅꯨꯡꯁꯤꯌꯦ ꯇꯥꯛꯄ
ꯎꯝ ꯏꯪ ꯏꯪ ꯉꯧꯕ꯭ꯔꯥ ꯏꯪ ꯏꯪ ꯉꯧꯔꯒꯤ ꯈꯣꯟ ꯇꯥꯕꯗꯣ
ꯎꯨꯡ ꯑꯗꯨꯝ ꯏꯪ ꯏꯉꯅ ꯅꯨꯡꯁꯤꯌꯦ ꯍꯥꯏꯔꯒ ꯁꯥꯏꯅꯦ ꯅꯪ ꯈꯣꯡꯗꯣꯛ ꯇꯥꯕꯗ ꯅꯨꯡꯁꯤꯕ ꯂꯥꯛꯀꯦꯕ
ꯑꯗꯨꯗꯤ ꯅꯨꯡꯁꯥ ꯁꯥꯔꯀꯥꯟꯗ ꯅꯣꯏꯒꯤ ꯌꯨꯝꯗꯣ ꯐꯦꯟ ꯊꯝꯃꯅꯣ ꯑꯩ ꯑꯩꯒ ꯋꯥꯔꯤ ꯁꯝꯅ ꯑꯩꯒꯤ ꯐꯣꯟꯗꯨ ꯑꯗꯨꯝ ꯇꯥꯔꯣ ꯑꯗꯨꯗꯤ
ꯑꯝ ꯇꯁ ꯑ
ꯂꯨꯁꯨ ꯂꯨꯖ꯭ꯔꯒꯅꯣ ꯏꯁꯤꯡ ꯏꯁꯤꯡ ꯏꯪ ꯀꯟꯁꯤꯂꯣ ꯏꯪ ꯏꯪ ꯂꯥꯡꯕ ꯑꯩꯒꯤ ꯈꯣꯟꯗꯣ ꯑꯗꯨꯝ
ꯍꯣꯏ ꯃꯥꯒ ꯅꯪ ꯃꯥꯗꯔ ꯃꯥꯂꯛ ꯅꯪ ꯐꯤꯂꯝꯒꯨꯝꯕꯗꯤ ꯆꯥꯎꯗꯦꯀꯣ ꯅꯪ ꯐꯤꯂꯝꯒꯤ ꯐꯤꯂꯝ ꯀꯨꯝꯕ꯭ꯔꯥ ꯅꯪ ꯀꯨꯝꯗꯦ ꯣ
ꯃꯃꯦꯅꯦ ꯅꯪ ꯑꯩꯤ ꯑꯩꯅ ꯀꯨꯝꯕ ꯁꯨꯝ ꯌꯦꯡꯗ꯭ꯔꯤꯕ꯭ꯔꯣ
ꯗꯅꯦ ꯅꯪ ꯑꯣꯏꯔꯝꯅꯤꯗ ꯁꯤ ꯃꯈꯣꯟꯁꯦ ꯌꯥꯝ ꯆꯞꯃꯟ
ꯆꯞ ꯃꯥꯟꯅꯏꯗ
ꯀꯔꯤꯒꯤꯅꯣ ꯑꯩꯒꯤ ꯈꯣꯟꯁꯦ ꯅꯨꯡꯁꯤ ꯍꯥꯏꯔꯒ ꯑꯩꯒꯤ ꯈꯣꯟ ꯅꯨꯡꯁꯤꯥꯏꯔꯒ ꯑꯩ ꯐꯤꯕꯂꯝ ꯍꯧꯖꯤꯛ ꯐꯥꯎ ꯌꯦꯡꯕꯗꯤ
ꯅꯪꯅ ꯅꯪꯅ ꯔꯤꯕ ꯐꯤꯂꯝ ꯃꯃꯤꯡꯗꯨ ꯍꯥꯏꯔꯝꯗꯦ
ꯐꯤꯂꯝ ꯃꯃꯤꯡ ꯍꯥꯏꯔꯗꯤ ꯌꯦꯡꯒꯗ꯭ꯔꯣ
ꯇꯧ ꯀꯔꯤ ꯍꯥꯏꯁꯤꯔꯥ ꯍꯣꯏ ꯍ ꯍꯥꯏꯌꯅ ꯚꯤꯀꯨꯜꯒ ꯅꯪ ꯇꯥꯏꯃꯤꯟꯅꯕ꯭ꯔꯥ ꯍꯥ
ꯐꯖꯕꯤ ꯀꯧꯋ
ꯐꯤꯟ ꯃꯃꯗ꯭ꯔꯣ
ꯎꯝ ꯌꯦꯡꯉꯝꯗꯔꯣꯏ
ꯐꯤ ꯅꯀꯜ ꯀ ꯀꯥꯏ ꯃꯤ ꯐꯤꯂꯝ ꯀꯨꯝꯕ ꯀꯨꯝꯕꯁꯦ
ꯐꯖꯕꯤꯍ
ꯑꯣ ꯑꯣ
ꯎꯝ꯭ꯔꯕ ꯍ
ꯁꯨꯁꯃꯤꯇꯥꯁꯨ ꯀ ꯀꯔꯤꯔꯥ ꯁꯨꯁꯃꯤꯇꯥ ꯍꯥꯏꯁꯤꯔꯥ
ꯁꯣꯁꯃꯤꯇꯥꯁꯨ ꯀꯕꯣ ꯀꯨꯝꯃꯤꯀꯣ ꯅꯣꯏꯅ
ꯐꯤꯂꯝ ꯀꯨꯝꯅꯕ ꯍꯦꯔꯣꯏ ꯀ ꯐꯪꯗꯦ ꯅꯨꯄꯥꯗꯣ ꯀꯅꯥ ꯑꯣꯏꯁꯤꯒꯦ
ꯕꯤꯀꯨꯜꯒ ꯅꯣꯏ ꯀꯨꯝꯅꯕ꯭ꯔꯥ
ꯀꯨꯝꯦ ꯁꯁꯃꯤꯇꯥ ꯁꯁꯃꯤꯇꯥꯗꯒꯤꯗꯤꯅꯦ ꯍꯦ ꯐꯅꯤ
ꯐꯖꯅ ꯇꯥꯖꯅꯦ ꯅꯪ ꯅꯪ ꯅꯦꯠꯋꯥꯛ ꯌꯥꯝ ꯆꯞꯄꯦꯗ ꯇꯥꯕ꯭ꯔꯣ
ꯑꯩꯅ ꯅꯪ ꯉꯥꯡꯕꯗꯣ ꯂꯥꯞꯅꯉꯥꯏ ꯂꯩꯔꯤ ꯑꯩꯉꯣꯟꯗ
ꯅꯪꯅ ꯉꯥꯡꯕ ꯇꯥꯔꯦꯅꯦ ꯁꯨꯁꯃꯤꯇꯥꯗꯨ ꯗꯨ ꯁꯨꯁ
ꯁꯨꯁꯃꯤꯇꯥꯗꯨ ꯐꯖꯩꯌꯦꯕ ꯐꯖꯕꯗꯤ ꯐꯖꯩꯌꯦꯕ꯫
ꯎꯝ꯫ ꯑꯩꯅ ꯍꯥꯏꯕꯁꯦ ꯅꯣꯏ ꯐꯤꯂꯝ꯫ ꯑꯃꯅ ꯅꯣꯏ꯫
ꯀꯔꯤ ꯍꯥꯏꯁꯤꯔ꯫ ꯁꯤ ꯂꯣꯟꯁꯦ ꯉꯥꯡ ꯊꯣꯛꯄ ꯍꯩꯇꯕꯒꯤꯅꯦꯀꯣ ꯍꯩꯔꯗꯤ ꯑꯗꯨꯝ꯫ ꯂꯧ ꯂꯧꯅ ꯍꯥꯏꯕ ꯍꯥꯏꯒꯗꯧꯕꯅꯤ꯫ ꯐꯖꯥꯕꯤ ꯍꯥꯏꯕ ꯐꯤꯂꯝꯗꯨ꯫
ꯍꯩꯅꯕ ꯅꯨꯡꯇꯤꯒꯤ ꯉꯥꯡꯉꯣꯅꯦ ꯑꯗꯨꯗꯤ ꯍꯩ ꯍꯩꯕꯅꯦ꯫
ꯍꯩꯅꯕꯤ ꯅꯪ
ꯁꯨ ꯇꯧꯔꯛꯇꯦ ꯑꯩꯕꯨ ꯊꯝꯒꯦ ꯍꯥꯏꯔꯒ ꯅꯣꯏꯒꯤ ꯂꯣꯟ ꯇꯝꯕꯤꯗꯦ꯫
ꯐꯖꯕꯤꯗꯣ ꯌꯦꯡꯉꯣ꯫ ꯑꯗꯨꯗ ꯅꯪ ꯑꯩ ꯎꯕ ꯐꯪꯉꯅꯤ ꯑꯗꯣ
ꯑꯗꯣ ꯅꯪꯅ ꯀꯩꯃꯤꯟ ꯅꯪꯒ꯫ ꯐꯤꯂꯤꯝ꯫ ꯀꯩꯅꯥꯃꯤꯟꯕꯗꯣ ꯀꯅꯥ ꯀꯅꯥ ꯀꯩꯅꯥꯃꯤꯟꯕ꯭ꯔꯥ ꯍꯥꯏꯕꯅꯦ꫰
꯫ ꯍꯧꯖꯤꯛ ꯇꯝꯕꯤꯔꯤꯁꯤꯗꯤ ꯍꯧ ꯍꯧꯖꯤꯛ ꯑꯩꯅ ꯉꯥꯡꯉꯤꯁꯦ꯫ ꯑꯩꯈꯣꯏꯒꯤ ꯂꯣꯟ ꯂꯣꯟꯗꯣ ꯇꯝꯕꯤꯔꯤꯅꯦ꯫
ꯍꯣꯏ꯫ ꯑꯩꯁꯨ ꯈꯪꯉꯤꯗ ꯌꯦꯡꯉꯤꯅꯤꯒ꯫ ꯍꯧꯖꯤꯛꯁꯦ ꯀꯂꯦꯖ ꯆꯠꯂꯔꯣꯏꯀꯣ꯫ ꯆꯥꯕ꯭ꯔꯣ꯫ ꯀꯣꯂꯦꯖ ꯆꯠꯀꯦꯔꯥ ꯅꯠꯇ꯭ꯔꯒ꯫
ꯁꯩ ꯔꯦꯡ ꯇꯝꯕꯤꯌꯨ ꯍꯥꯏ꯫
ꯅꯪꯒꯤ ꯈꯣꯟꯁꯦ꯫ ꯅꯪꯒꯤ ꯈꯣꯟꯁꯦ ꯌꯥꯝ ꯆꯞꯄꯦ꯫ ꯐꯖꯅ ꯇꯥꯗꯦ꯫ ꯇꯥꯔꯤꯕꯔꯥ꯫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
ꯅꯨꯡꯗꯥꯡꯒꯤ ꯅꯨꯡꯗꯥꯡꯒꯤ ꯆꯥꯡꯗꯨ ꯆꯥꯔꯕꯣ꯫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
ꯐꯖꯅ ꯇꯥꯗꯦ ꯅꯈꯣꯟꯁꯦ ꯌꯥꯝ ꯇꯞ ꯇꯞ ꯇꯞ ꯇꯔꯒ꯫ ꯐꯖꯅ ꯇꯥꯗꯦꯅꯦ꯫ ꯍꯛꯀꯔꯦꯛ ꯀꯣꯛꯀꯔꯦꯛ꯫ ꯇꯧꯔꯝꯃꯦ ꯅꯪ ꯅꯣꯏꯒꯤ ꯃꯐꯝꯗ ꯅꯦꯠꯋꯥꯛꯁꯦ ꯅꯦꯠꯋꯥꯛ ꯅꯨꯡꯉꯥꯏꯇ꯭ꯔꯕꯣ꯫
ꯇꯕꯔꯣ꯫